ꯍꯜꯂꯣ
ꯅꯨꯡꯁꯤꯕꯤ
ꯍꯥꯎ ꯅꯨꯡꯉꯥꯏꯔꯤꯕ꯭ꯔꯣ?
ꯅꯨꯉꯥꯏꯔꯤꯗ ꯅꯪꯗꯤ?
ꯑꯩꯁꯨ ꯑꯗꯨꯝ ꯅꯨꯡꯉꯥꯏꯔꯤ ꯅꯣꯏꯗꯤ ꯌꯥꯝ ꯅꯨꯡꯉꯥꯏꯕ ꯃꯥꯂꯦꯅꯦ꯫
ꯌꯥꯝ ꯅꯨꯡꯉꯥꯏꯕꯗꯤ ꯅꯠꯇꯦꯗ ꯑꯗꯨꯝ ꯔꯤꯐ꯭ꯔꯦꯁ ꯑꯣꯏꯅꯤꯉꯥꯏ ꯀꯣꯏꯊꯣꯛꯄ ꯆꯠꯄꯅꯤꯗ ꯑꯈꯣꯏꯁꯨ꯫
ꯍꯣꯏꯗ ꯀꯣꯏꯗ꯭ꯔꯗꯤ ꯀꯔꯤ ꯇꯧꯒꯅꯤ ꯄꯨꯟꯁꯤꯗꯨ꯫
ꯑꯗꯨꯅꯦ ꯎꯗꯕꯁ ꯀꯨꯏꯔꯦꯀꯣ ꯫
ꯅꯪꯕꯨꯁꯨ ꯎꯗꯕ ꯀꯨꯏꯔꯦꯀꯣ ꯑꯩꯗꯤ ꯑꯩꯒꯤ ꯅꯝꯕꯔ ꯃꯥꯡꯈ꯭ꯔꯕ꯭ꯔꯥ ꯈꯟꯕꯅꯦꯅꯦ ꯅꯪ꯫
ꯑꯣ ꯅꯪꯒꯤ ꯅꯝꯃꯥꯔꯗꯣ ꯃꯥꯡꯈ꯭ꯔꯦ ꯑꯩꯗꯣ ꯐꯣꯟ ꯎꯝ ꯆꯦꯟꯖ ꯇꯧꯈ꯭ꯔꯕ ꯑꯗꯨꯒꯤ꯫
ꯑꯣ ꯑꯗꯨꯒꯤ ꯅꯪꯒꯤ ꯏꯁꯇꯦꯇꯁ ꯅꯣꯛꯅꯤꯡꯕꯁꯤꯡꯁꯨ ꯎꯗ꯭ꯔꯦ ꯍꯥꯏꯅ ꯈꯜꯂꯤꯕꯅꯦ ꯑꯩ꯫
ꯑꯁ ꯑꯃꯨꯛ ꯁꯦꯞ ꯇꯧꯍꯧꯔꯒꯦ꯫
ꯍꯣꯏꯗ ꯑꯩꯗꯤ ꯑꯗꯨꯝ ꯁꯦꯞ ꯇꯧꯔꯒ ꯂꯩꯕꯅꯦ꯫
ꯎꯝ ꯑꯩꯅꯅꯤ ꯑꯩꯅꯅꯦ ꯑꯩꯅ ꯂꯣꯏ ꯊꯣꯛ
ꯅꯪꯅ ꯂꯥꯜꯂꯤꯕꯗꯤ ꯅꯪꯅꯦ꯫
ꯎꯝ ꯑꯩꯅꯦ ꯆꯥꯛꯗꯤ ꯆꯥꯈ꯭ꯔꯕ꯭ꯔꯣ?
ꯆꯥꯈ꯭ꯔꯦ ꯅꯪꯗꯤ?
ꯆꯥꯔꯦꯗ
ꯍꯧꯖꯤꯛ ꯐꯥꯎ ꯆꯥꯗ꯭ꯔꯗꯤ ꯂꯣꯏꯔꯦꯀꯣ꯫
ꯎꯝ ꯆꯥꯈ꯭ꯔꯦ ꯑꯁ ꯑꯈꯣꯏꯗ ꯀꯣꯏꯕ ꯆꯠꯄꯤꯒꯤ ꯇꯨꯝꯅꯤꯡꯕꯅ ꯈꯝ ꯐꯝꯕꯅꯦ ꯍꯧꯖꯤꯛ ꯏꯔꯨꯁꯤ ꯏꯔꯨꯗ꯭ꯔꯤꯌꯦ꯫
ꯑꯗꯨ ꯑꯩꯒ ꯋꯥꯔꯤ ꯁꯥꯕ ꯂꯣꯏꯔꯒ ꯑꯥ ꯑꯩꯕꯨ ꯋꯥꯔꯤ ꯁꯥꯔꯝꯈꯤꯌꯣ ꯑꯗꯨꯗꯤ
ꯎꯝ ꯁꯥꯕ ꯌꯥꯏꯗ ꯅꯣꯏꯅ ꯀꯣꯜ ꯇꯧꯔꯛꯇꯕꯒꯤꯅꯦ꯫
ꯅꯍꯥꯟꯗꯒꯤ ꯊꯕꯛ ꯆꯤꯟꯕꯀꯣ ꯑꯩꯁꯦ꯫
ꯑꯣ ꯅꯣꯏꯒꯤ ꯂꯣꯏꯈ꯭ꯔꯕ꯭ꯔꯣ
ꯂꯣꯏꯈ꯭ꯔꯦ ꯉꯔꯥꯡꯅ꯫
ꯅꯪꯒꯤ ꯏꯁꯇꯦꯇꯥꯁꯇꯤ ꯑꯩ ꯅꯝꯕꯔ ꯂꯩꯇ꯭ꯔꯁꯨ ꯑꯗꯨꯝ ꯎꯌꯦꯗꯥ꯫ ꯉꯛꯑꯦꯀꯣ ꯉꯛꯑꯦꯀꯣ
ꯒꯤ ꯅꯃꯥꯟꯅꯕꯤꯁꯤꯡꯗꯒꯤ ꯑꯣꯏꯔꯝꯅꯤꯅꯦ ꯂꯩꯃꯤꯟꯅꯕꯁꯤꯡꯗꯨ꯫
ꯉꯛꯇ꯭ꯔꯣ ꯂꯩꯃꯤꯟꯅꯗꯦꯅ ꯑꯈꯣꯏ ꯑꯁꯤꯗ ꯂꯩꯗ꯭ꯔꯦ ꯃꯣꯏꯗꯣ ꯌꯨꯝ ꯂꯣꯏ ꯇꯣꯡꯉꯥꯟꯈ꯭ꯔꯦ ꯍꯧꯖꯤꯛꯇꯤ꯫
ꯑꯣ ꯂꯩꯃꯤꯟꯅꯗ꯭ꯔꯦ
ꯎꯝ
ꯑꯁ ꯅꯨ ꯅꯨꯡꯉꯥꯏꯇꯦꯅꯦ ꯑꯗꯨꯗꯤ
ꯎꯝ ꯑꯗꯣ ꯂꯥꯞꯇꯤ ꯂꯥꯞꯇꯦꯗ ꯑꯩꯈꯣꯏ ꯂꯩꯀꯥꯏ ꯑꯃꯈꯛꯇ ꯂꯩꯕꯒꯤ
ꯑꯣ ꯑꯣ ꯅꯍꯥꯟ ꯊꯥꯏꯅ ꯂꯩꯕ ꯃꯐꯝꯗ ꯑꯗꯨꯝ ꯂꯩꯔꯤꯕ꯭ꯔꯥ ꯅꯈꯣꯏꯁꯨ ꯑꯗꯨ ꯂꯩꯀꯥꯏꯗ
ꯎꯝ ꯑꯩꯗꯤ ꯍꯣꯡꯗꯦ ꯑꯁꯤ ꯂꯩꯀꯥꯏꯒꯤ ꯅꯨꯄꯤ ꯑꯣꯟꯈ꯭ꯔꯁꯤꯔ ꯈꯟꯕꯅꯦ ꯑꯗꯨ ꯅꯨꯄꯥ ꯂꯩꯇꯕꯥ
ꯎꯪꯅꯥ ꯍꯥꯏꯗꯣꯛꯄ ꯋꯥꯁꯦꯀꯣ
ꯑꯁꯤ ꯑꯦꯞꯖꯤꯒꯤ ꯅꯨꯄꯥꯥ ꯊꯤ ꯀꯤꯈ꯭ꯔꯁꯤꯔꯥ ꯇꯥꯕꯅꯦ ꯑꯗꯨꯒ ꯑꯁꯤ ꯑꯦꯞꯁꯨ ꯃꯔꯛ ꯃꯔꯥꯛꯇ ꯀꯥꯔꯟ ꯇꯧꯕꯀꯣ ꯋꯥꯔꯤꯗꯣ ꯃꯌꯥꯏ ꯌꯥꯎꯔꯒ ꯅꯨꯡꯉꯥꯏꯕ ꯀꯥꯟꯗ ꯑꯃꯨꯛ ꯀ‌ꯣꯜ ꯇꯧꯔꯗꯤ ꯕꯤꯖꯤ ꯕꯤꯖꯤ ꯊꯣꯑꯦ ꯍꯥꯏꯌꯦ
ꯑꯣ
ꯋꯥꯔꯤꯗꯣ ꯀꯟꯇꯤꯅ꯭ꯌꯨ ꯇꯥꯎꯅꯤꯡꯉꯥꯏ ꯂꯩꯇ꯭ꯔꯦꯅꯦ ꯑꯗꯨꯒꯤ
ꯅꯪ ꯅꯪ ꯅꯪꯅ ꯒ꯭ꯔꯨꯞꯇ ꯊꯥꯔꯛꯄꯗꯣ ꯅꯣꯛꯅꯤꯡꯕꯗ ꯁꯤꯒꯦ ꯇꯧꯋꯦ
ꯑꯁ ꯑꯗꯨꯅ ꯇ‌ꯦꯌꯥꯁꯥꯏ ꯏꯃꯥꯟꯅꯕꯤ ꯃꯥꯒꯤ ꯚꯤꯗꯤꯑꯣꯗ‌ꯣ ꯎꯗ꯭ꯔꯣ ꯅꯪꯗꯤ
ꯎꯗꯦ
ꯑꯩꯁꯨ ꯑꯁꯤ ꯑꯦꯠꯃꯤꯟꯅ ꯊꯥꯕ ꯚꯤꯗꯤꯑꯣꯗꯣ ꯈꯔ
ꯑꯩꯗꯤ ꯒ꯭ꯔꯨꯞꯇꯁꯨ ꯐ ꯆꯪꯔꯒ ꯌꯦꯡꯗꯦꯗꯥ
ꯑꯃꯨ ꯌꯦꯡꯉꯣ
ꯍꯣꯏ
ꯃꯣꯏꯗꯣ ꯑꯁ ꯑꯗꯨꯝ ꯔꯦꯀꯣꯔꯠ ꯇꯥꯎꯕ ꯃꯥꯜꯂꯦ ꯈ‌ꯣꯏ ꯀꯔꯤ ꯀꯔꯤꯅꯣ ꯋꯥꯊꯤ ꯌꯥꯝ ꯇꯥꯎꯕꯗꯣ ꯑꯁ ꯅꯨꯄꯥꯁꯤꯡꯒ ꯅꯨꯄꯤ ꯈꯔ ꯐ꯭ꯂꯠ ꯇꯥꯎꯕꯒꯤ ꯋꯥꯔꯤꯁꯤꯡꯁꯨ ꯐꯖꯅ ꯇꯥꯔꯝ ꯅꯨꯡꯒꯥꯏꯒꯅꯤ ꯑꯩ
ꯑꯣ ꯃꯈꯣꯏꯗꯨ ꯑꯩꯅ ꯈꯟꯕꯗ ꯑꯗꯨꯝ ꯑꯝ ꯊꯕꯛ ꯑꯃꯒꯤ ꯃꯥꯜꯂꯦ ꯑꯗꯨꯕꯨꯗꯤ ꯀꯣꯟꯅ ꯍꯥꯏꯔꯁꯦ ꯁꯤꯗ ꯍꯥꯏꯔꯔꯣꯏꯁꯦ
ꯎꯝ ꯎꯝ
ꯍꯥꯏꯅꯤꯡꯕꯗ ꯂꯣꯏꯔꯦ
ꯎꯝ ꯅꯣꯛꯅꯤꯡꯕꯅ ꯁꯤꯈ꯭ꯔꯦ ꯑꯗꯣ ꯒ꯭ꯔꯨꯞꯇ ꯑꯩ ꯌꯦꯡꯔꯒ
ꯃꯁꯥ ꯈꯔꯅ ꯀꯣꯜ ꯇꯧꯁꯦ ꯍꯥꯏꯕ ꯈꯔ ꯌꯥꯏꯌꯦ ꯋꯥ ꯈꯨꯗꯤꯡ ꯈꯨꯝꯔꯒ ꯂꯩꯌꯦꯅꯦ ꯃꯥꯁꯨ
ꯅ‌ꯣꯛꯅꯤꯡꯕꯅ ꯁꯤꯕꯅ‌‌ꯦ ꯗ‌ꯣ ꯍꯧꯖꯤꯛ ꯎꯕꯗ
ꯅ‌ꯣꯏ ꯅꯃꯥꯟꯅꯕꯤ ꯑꯃꯗꯨꯁꯨ ꯑꯗꯨꯝ ꯇ‌ꯣꯏꯟꯇꯤ ꯐꯣꯔ ꯑꯋꯥꯔꯁ ꯐꯣꯟ ꯄꯥꯏꯕ ꯃꯥꯜꯂꯦꯕ ꯃꯥꯁꯨ ꯑꯣꯟꯂꯥꯏꯟ ꯂꯩꯕ ꯃꯥꯜꯂꯦꯕꯥ
ꯑꯁ ꯑꯁꯤ ꯑꯁꯤꯗꯁꯨ ꯌꯥꯝ ꯑꯦꯛꯇꯤꯚ ꯑꯣꯏꯔꯗꯤꯀꯣ ꯑꯁ ꯃꯤ ꯈꯔ ꯈꯔꯗꯤ ꯀꯔꯟ ꯇꯧꯕ ꯂꯥꯛꯑꯦꯗꯥ ꯑꯁꯤ ꯅꯠꯇꯕꯩ ꯅꯠꯇ ꯕꯤꯗ ꯑꯃꯨꯛ ꯀꯣꯜ ꯇꯧꯕꯒꯨꯝꯕ ꯑꯁ
ꯍꯣꯏ ꯇꯟꯗꯤ ꯇꯜꯂꯦꯀꯣ ꯁꯨꯃꯥꯏꯅ ꯇꯧꯔꯗꯤꯀꯣ ꯑꯩꯈꯣꯏ ꯑꯩꯈꯣꯏ ꯅꯨꯄꯤꯁꯤꯡꯗꯤ ꯕꯤꯠ ꯂꯩꯇꯦꯕ ꯑꯗꯨ ꯇꯧꯔꯛꯄꯁꯤꯡꯗꯨꯁꯨ ꯑꯗꯣ ꯇꯧꯔꯛꯄꯁꯤꯡꯗꯨꯁꯨ ꯃꯁꯛ ꯐꯖꯕꯁꯨ ꯂꯩꯇꯕꯗꯣ
ꯍꯣꯏ ꯂꯣꯏ ꯊꯤꯕ ꯃꯥꯜꯂꯦꯗꯥ ꯑꯁꯤꯗ ꯌꯥꯎꯕꯁꯤ ꯄꯤ ꯆ‌ꯦꯛ ꯇꯧꯔꯒ ꯀꯔꯤꯁꯨ ꯌꯥꯎꯗꯦꯗꯥ
ꯌꯥꯕ ꯌꯥꯕ ꯂꯩꯇꯦꯕꯥ
ꯑꯁ ꯐꯖꯕꯁꯤꯡꯅ ꯗꯤ ꯄꯤ ꯍꯥꯞꯇꯕꯒꯤ ꯑꯣꯏꯔꯝꯅꯤꯗ
ꯑꯥꯎ ꯐꯖ ꯐꯖꯕꯁꯤꯡꯗꯤ ꯑꯁꯤꯗꯁꯨ ꯌꯥꯎꯔꯣꯏꯗ
ꯍꯣꯏ ꯑꯩꯈꯣꯏꯒꯨꯝꯕ ꯃꯤ ꯈꯛꯇ ꯌꯥꯎ ꯨ ꯕ ꯃꯥꯜꯂꯦꯗ
ꯍꯣꯏ ꯑꯩꯈꯣꯏꯒꯨꯝꯕ ꯈꯔ ꯀꯥꯇꯨ ꯀꯥꯔꯟ ꯇꯧꯕ
ꯁꯦꯁ ꯑꯁꯤ ꯑꯁꯤꯗꯁꯨ ꯈꯔ ꯐꯖꯕ ꯌꯥꯎꯗ꯭ꯔꯗꯤ ꯅꯨꯡꯉꯥꯏꯇꯦꯅ ꯑꯗꯨꯒꯤ ꯌꯥꯎꯕꯅꯤꯗ ꯑꯈꯣꯏꯁꯨ ꯅꯠꯇ꯭ꯔꯣ
ꯑꯗꯨꯅꯦ ꯑꯁ ꯃꯤ ꯌꯥꯝꯈ꯭ꯔꯦꯍꯦ ꯑꯩꯈꯣꯏꯒꯤ ꯒ꯭ꯔꯨꯞꯁꯨ
ꯎꯝ ꯌꯥꯝꯈ꯭ꯔꯦ ꯑꯗꯨꯒꯤ ꯑꯁ ꯐꯖꯅꯁꯨ ꯆꯠꯇꯦꯗ ꯑꯁꯤ
ꯁꯤꯗꯗꯤ ꯋꯥ ꯌꯥꯝꯅ ꯉꯥꯡꯅꯤꯡꯕ ꯃꯤꯁꯤꯡꯗꯤ ꯌꯥꯝ ꯇꯥꯟꯒꯅꯤꯍꯦ ꯈꯣꯏꯗꯤ ꯋꯥ ꯈꯔ ꯋꯥꯠꯄꯅꯤꯅ ꯎꯄꯥꯏ ꯂꯩꯇꯦꯅꯦ ꯏꯃꯥꯟꯅꯕꯤ ꯑꯃꯗꯣ ꯑꯥ ꯅꯝ ꯅꯃꯥꯟꯅꯕꯤ ꯑꯃꯗꯣ ꯅꯍꯥꯟ ꯀꯣꯜ ꯇꯧꯔꯝꯃꯦ ꯏꯕꯥꯅꯤ
ꯑꯣ ꯑꯈꯣꯏ ꯂꯩꯃꯤꯟꯅꯕ ꯅꯨꯃꯤꯠꯇꯣ ꯑꯣꯏꯔꯝꯅꯤ
ꯍꯣꯏ ꯕꯦꯛꯒ꯭ꯔꯥꯎꯟꯗ ꯅꯪꯒꯤ ꯃꯈꯣꯟ ꯇꯥꯏ ꯏꯕꯥꯅꯤ ꯏꯕꯥꯅꯤ ꯇꯧꯔꯤꯉꯩꯗ ꯅꯪꯁꯨ ꯀꯅꯥꯕꯨ ꯇꯧꯔꯒ ꯂꯩꯕ꯭ꯔꯥ ꯈꯪꯗꯦ ꯅꯪ ꯅꯪ ꯑꯃ ꯇꯨ ꯑꯥ ꯑꯃ ꯃꯥꯗꯨ ꯇꯧꯕ ꯃꯥꯜꯂꯦ ꯑꯈꯣꯏꯒꯤ ꯏꯃꯥꯟꯅꯕꯤ ꯑꯃ
ꯑꯣ ꯑꯣ ꯑꯈꯣꯏꯗꯣ ꯄꯨꯜꯂꯒ ꯅꯨꯃꯤꯠ ꯑꯅꯤꯗꯤ ꯑꯈꯣꯏ ꯄꯨꯜꯂꯒ ꯑꯗꯨꯝ ꯇꯧꯋꯦ ꯑꯗꯨ ꯌꯥꯗꯦ ꯍꯥꯏꯕ ꯑꯃꯨꯛ ꯃꯣꯏꯗꯣ ꯑꯦꯛꯖꯥꯝ ꯂꯩꯌꯦꯅ ꯑꯃꯨꯛ ꯊꯛꯇ꯭ꯔꯦ ꯃꯥꯁꯨ
ꯑꯣ ꯑꯣ ꯑꯩꯒꯤ ꯑꯥ ꯑꯩꯒꯤ ꯏꯃꯥꯟꯅꯕ ꯑꯃꯁꯨ ꯑꯝ ꯑꯁꯤ ꯉꯁꯤꯁꯦ ꯑꯩꯅ ꯉꯁꯤ ꯑꯣꯏꯟ ꯉꯁꯤꯗꯒꯤ ꯍꯧꯔꯅꯤ ꯑꯩꯗꯤ ꯐꯖꯅ ꯇꯧꯕ ꯍꯥꯏꯔꯒ ꯏꯟꯀꯝꯃꯤꯡ ꯀꯣꯜ ꯌꯥꯗ꯭ꯔꯕ ꯋꯥꯅꯤ ꯃꯥꯕꯨ ꯇꯧꯔꯒ
ꯑꯣ ꯑꯣ ꯃꯔꯛ ꯃꯔꯛ ꯑꯗꯨꯝꯃꯥꯏꯅ ꯇꯧꯋꯦ
ꯅꯠꯇꯦ ꯃꯥꯒꯤꯗꯤ ꯅꯣꯔꯃꯦꯜꯗ ꯑꯩꯅ ꯀꯣ ꯑꯥ ꯇꯧꯔꯛꯀꯦꯀꯣ ꯅꯪ ꯔꯦꯗꯤꯗ ꯂꯩꯔꯝꯃꯨꯀꯣ ꯉꯁꯤ ꯉꯁꯤ ꯍꯥꯏꯕꯅꯦꯕ ꯉꯁꯤꯒꯤ ꯗꯦꯠꯇ ꯀꯣ
ꯑꯣ
ꯑꯗꯨꯒ ꯇꯧꯗ꯭ꯔ ꯑ ꯑꯩꯅ ꯅꯣꯔꯃꯦꯜꯗ ꯇꯧꯔꯒ ꯏꯟꯀꯃꯤꯡ ꯀꯣꯜ ꯌꯥꯗ꯭ꯔꯕ ꯋꯥꯅꯤ
ꯑꯃꯨꯛ ꯍꯥꯞꯈ꯭ꯔꯣ ꯍꯥꯏꯌꯣ
ꯑ ꯍꯥꯄꯤ ꯑ ꯍꯥꯄꯤꯁꯤꯔꯥ ꯈꯪꯗꯦ ꯑꯩꯅ ꯐꯣꯟ ꯀꯣꯜ ꯇꯧꯅꯤꯡꯉꯥꯏ
ꯐꯪꯕ ꯀꯥꯟꯗ ꯅꯪꯉꯣꯟꯗ ꯑꯃꯨꯛ ꯄꯤꯌꯣ ꯍꯥꯏꯌꯣ
ꯋꯥ ꯌꯥꯝ ꯉꯥꯡꯕ ꯍꯩꯕꯅꯦꯕ ꯃꯥꯗꯤ
ꯑ ꯑꯈꯣꯏꯁꯨ ꯀꯣꯜ ꯇꯧꯔꯛꯑꯣ ꯍꯥꯏꯌꯣ
ꯑꯗꯨꯅꯦ ꯅꯈꯣꯏꯗꯁꯨꯀꯣ ꯅꯈꯣꯏꯒꯤ ꯅꯝꯕꯔꯁꯨ ꯄꯤꯕꯤꯒꯦ ꯑꯁ ꯋꯥꯊꯤ ꯌꯥꯝ ꯇꯧꯕ ꯍꯩꯕꯅꯦ ꯀꯣ ꯅꯨꯃꯤꯠ ꯆꯨꯞꯄ ꯋꯥ ꯉꯥꯡꯔꯒ ꯂꯩꯕ ꯕ ꯉꯝꯕ ꯃꯤꯅꯦꯕ ꯃꯥꯗꯤ ꯑꯗꯨꯒꯤ ꯑꯩꯗꯣ ꯀꯛ ꯉꯥꯡꯅꯅꯤꯡꯕ
ꯅꯣꯡꯃꯥꯗꯤ ꯑꯈꯣꯏꯗꯣ ꯋꯥ ꯉꯥꯡꯃꯟꯗꯅ ꯋꯥꯏ ꯑꯗꯨ ꯅꯨꯃꯤꯠꯇꯤ ꯑꯁꯦꯡꯕꯒꯤ
ꯋꯥ ꯌꯥꯝ ꯉꯥꯡꯕꯒꯤ ꯋꯥꯗꯤ ꯋꯥꯏꯀꯣꯅ ꯍꯥꯏꯕꯅꯦ ꯑꯩꯈꯣꯏꯁꯦ
ꯑꯩꯈꯣꯏ ꯑꯩꯈꯣꯏꯗꯣ ꯋꯥ ꯑꯇꯣꯞꯄꯁꯨ ꯉꯥꯡꯕ ꯋꯥꯔꯗꯁꯨ ꯉꯥꯡꯕ ꯌꯥꯗꯕꯅꯤꯅ ꯋꯥꯁꯨ ꯂꯩꯔꯛꯇꯕꯅꯦ ꯃꯔꯛꯇ
ꯍꯣꯏ ꯑꯗꯨꯅꯦ ꯑꯣꯖꯥꯅ ꯈꯪꯕ ꯃꯤꯗꯨꯁꯨ ꯑꯃꯨꯛ ꯀꯧꯗꯕꯗ ꯑꯃꯨꯛ ꯋꯥꯕ
ꯍꯣꯏ ꯑꯣ ꯑꯩꯒꯤꯗꯤ ꯀꯩꯅꯣ ꯇꯧꯕꯗ
ꯅꯤꯅ
ꯍꯣꯏ ꯅꯍꯥꯟ ꯅꯃꯥꯟꯕꯤ ꯑꯃꯒ ꯇꯧꯕꯗꯩꯗꯤ ꯑꯩꯗꯣ ꯑꯗꯨ ꯐꯥꯔꯁ ꯑꯣꯏꯔꯤꯕꯅꯦꯕ ꯑꯗꯨꯒꯤ ꯖꯥꯠ ꯖꯥꯠ ꯉꯥꯡꯉꯦ ꯃꯥꯁꯨ ꯃꯥꯁꯨ ꯉꯥꯡ ꯃꯥꯁꯨ ꯍꯩ ꯕ꯭ꯔꯥ ꯍꯥꯏꯔ ꯃꯥꯅ ꯍꯦꯟꯅ ꯑꯩꯉꯣꯟꯗꯒꯤ ꯉꯥꯡꯕ ꯌꯥꯗꯕ ꯋꯥ ꯉꯥꯡꯉꯦꯅꯦ
ꯅꯣꯏꯗꯤ ꯈꯔ ꯍꯥꯏꯌꯦꯗ ꯑꯁ ꯑꯩꯈꯣꯏꯒꯤꯗꯤ ꯑꯩꯒꯤꯗꯤ ꯌꯥꯔꯦ ꯑꯗꯨ ꯑꯩꯉꯣꯟꯗ ꯃꯤ ꯀꯣꯜ ꯇꯥꯎꯕꯁꯤꯡꯅ ꯑꯁ ꯅꯪꯒꯤꯗꯤ ꯄꯨꯔꯥ ꯇꯣꯡꯉꯥꯜꯂꯦ ꯃꯤꯗꯒꯤ ꯍꯥꯏꯔꯦ ꯂꯣꯏꯅ ꯄꯨꯔꯥ ꯇꯣꯉꯥꯟꯕ ꯃꯥꯜꯂꯦ ꯑꯩ
ꯑꯣ ꯅꯍꯥꯟꯗꯣ ꯃꯥꯗꯣ ꯃꯥꯗꯣ ꯌꯨꯁ ꯇꯧꯕ ꯌꯥꯗꯕ ꯋꯥꯔꯗ ꯑꯗꯨꯝ ꯉꯥꯡꯕꯒꯤ ꯒ꯭ꯔꯨꯞꯇ ꯁꯣꯔꯤ ꯍꯥꯏꯔꯒ ꯂꯩꯕꯅꯦ ꯑꯃꯨꯛꯀ ꯃꯊꯪꯗ ꯍꯥꯏꯔꯔꯣꯏ
ꯑꯗꯨꯒ ꯑꯗꯨꯝ ꯑꯦꯛꯇꯤꯑꯦꯞ ꯇ ꯇꯧꯋꯤꯗ ꯃꯥꯗꯤ
ꯑꯍꯣꯏ ꯑꯁ ꯐꯖꯅ ꯇꯧꯋꯦꯍꯦ
ꯑꯗꯨꯒꯤꯅꯦ ꯁꯤ ꯑꯩꯈꯣꯏꯒꯤ ꯒ꯭ꯔꯨꯞꯇꯣ ꯁꯥꯕꯗꯣ ꯍꯥꯏꯁꯦꯔꯥ
ꯍꯣꯏ
ꯌꯥꯗ꯭ꯔꯦꯀꯣ ꯔꯣꯅꯥꯜꯗꯣ ꯍꯣꯏ ꯕꯣꯜ ꯁꯥꯟꯅꯅꯤꯡꯉꯥꯏ ꯅꯨꯃꯤꯠꯇꯣ ꯑꯩ ꯑꯩ ꯐꯣꯟ ꯇꯧꯕ ꯇꯥꯝꯅ ꯔꯣꯅꯦꯜꯗꯣꯅꯦꯕ ꯑꯃꯥꯗꯣ ꯑꯩꯗꯤ ꯑꯥꯔꯖꯦꯟꯇꯤꯅꯥꯅꯦꯕ ꯑꯗꯨꯒꯤ ꯅꯪ ꯅꯪꯗꯤ ꯕꯣꯜ ꯌꯦꯡꯒꯗ꯭ꯔꯥ ꯍꯥꯏꯌꯦ ꯔꯣꯅꯦꯜꯗꯣ ꯁꯥꯟꯅꯥꯒꯅꯦꯕ ꯑꯗꯨ ꯅꯨꯃꯤꯠꯇꯣ ꯍꯣꯏ ꯌꯦꯡꯅꯤ ꯅꯣꯏ ꯔꯨꯅꯦꯜꯗꯣ ꯌꯦꯡ ꯁꯤꯔꯒꯦ ꯑꯩꯅ ꯍꯥꯏꯕ ꯑꯗꯨꯒꯤ ꯌꯥꯝ ꯅꯣꯛ ꯑꯗꯣ ꯃꯥꯁꯨ ꯌꯦꯡ ꯁꯤꯔꯒꯦ ꯌꯦꯟ ꯇꯥꯏꯗꯅ ꯑꯩꯅ ꯌꯦꯟ ꯍꯥꯠꯄꯤꯒꯦ ꯍꯥꯏꯕ ꯑꯁ ꯑꯗꯨꯒ ꯏꯃꯥꯟꯅꯕꯤꯗꯨꯅ ꯌꯦꯟ ꯍꯥꯠꯀꯦ ꯍꯥꯏꯌꯣ ꯍꯥꯏꯌꯦ ꯑꯩꯅ ꯌꯦꯡꯁꯤ ꯁꯤꯔꯒꯦ ꯍꯥꯏꯔꯑꯗꯨꯒꯤ ꯑꯩꯈꯣꯏꯗꯤ ꯌꯥꯝ ꯅꯣꯛꯄꯅꯦ ꯑꯗꯨꯅꯅꯤꯇꯣ ꯖꯥꯠ ꯖꯥꯠꯅꯦ
ꯖꯥꯠ ꯖꯥꯠ ꯉꯥꯡꯉꯦꯗ ꯑꯁꯤꯒꯤꯗꯀꯣ ꯉꯥꯡꯅꯤꯡꯉꯏꯁꯨ ꯂꯩꯇ꯭ꯔꯒ ꯃꯤꯒꯤ ꯃꯃꯤꯡꯁꯨ ꯍꯥꯏꯒꯅꯨ ꯍꯥꯏꯌꯦ ꯍꯣꯏ ꯂꯩꯌꯦ ꯑꯗꯨꯝ
ꯎꯝ ꯅꯣꯏ ꯀ꯭ꯂꯥꯁ ꯆꯠꯄꯗꯣ ꯕꯥꯁꯅ ꯆꯠꯄ꯭ꯔꯥ ꯂꯥꯏꯟꯗ ꯆꯠꯄ꯭ꯔꯥꯅꯦ
ꯑꯩ ꯑꯩꯗꯤ ꯆꯠꯇꯦ ꯑꯩꯗꯤ ꯆꯠꯇꯕꯒꯤꯗ ꯇꯧꯕꯅꯦ
ꯑꯣ ꯑꯣ ꯑꯣ ꯑꯣ ꯌꯥꯝ ꯐꯩꯌꯦꯅ
ꯐ꯭ꯔꯤꯗ ꯂꯩꯅꯤꯡꯕ ꯇꯥꯏ ꯃꯑꯣꯡꯗꯣ ꯊꯕꯛ
ꯑꯗꯨꯗꯤ ꯅꯨꯃꯤꯠꯇ ꯌꯥꯝ ꯌꯥꯝ ꯇꯠꯈ꯭ꯔꯅꯤ ꯄꯩꯁꯥꯗꯣ
ꯍꯣꯏ ꯑꯗꯨꯃꯥꯏꯅ ꯇꯥꯕ ꯃꯥꯜꯂꯦ ꯑꯩꯗꯤ ꯆꯠꯇꯕꯤ ꯑꯩꯈꯣꯏ ꯑꯗꯨꯗ ꯑꯩꯒꯤ ꯄ꯭ꯔꯣꯐꯦꯁꯥꯔꯗꯣ ꯑꯩꯒꯤ ꯀꯩꯅꯣ ꯑꯃ ꯂꯩꯕꯒꯤꯀꯣ
ꯑꯥ
ꯑꯗꯨ ꯑꯗꯨꯗ ꯇꯧꯔꯒ ꯑꯁ ꯅꯠꯇ꯭ꯔꯗꯤ ꯑꯗꯨꯃꯨꯛꯇ ꯑꯑ ꯇꯥꯟꯅ ꯆꯠꯄꯗꯨꯗꯤ ꯂꯥꯞꯃꯜꯂꯦꯕ
ꯕꯁꯇ ꯆꯠꯄꯁꯨ ꯋꯥꯕ ꯃꯥꯂꯦ
ꯍꯣꯏ ꯂꯣꯏꯒꯗꯧꯕ ꯆꯦꯗꯣ ꯑ ꯂꯣꯏ ꯂꯣꯏꯕ ꯃꯇꯝꯗ ꯐꯪꯒꯗꯧꯕ ꯆꯦ ꯑꯗꯨꯗ ꯐꯪꯉꯗꯤ ꯂꯣꯏꯔꯦ ꯋꯥ ꯂꯣꯏꯔꯦ
ꯍꯣꯏ ꯑꯗꯨꯅꯦ
ꯄꯛ ꯂꯩꯇꯕꯒꯤꯀꯣ ꯁꯤꯒꯨꯝꯕꯗ ꯌꯥꯎꯔꯤꯕꯅꯤ ꯎꯝ ꯍꯣꯏ ꯅꯣꯏꯗꯤ ꯐꯖꯅ ꯇꯥꯜꯂꯝꯒꯅꯤꯅꯦ ꯄꯩꯁꯥ
ꯑ ꯑꯗꯨꯃꯥꯏꯅ ꯇꯧꯗꯦꯗ ꯑꯈꯣꯏꯁꯨ
ꯍꯣꯏ ꯍꯣꯏ ꯑꯗꯨꯗꯤ ꯑ ꯑꯗꯨꯗꯤ ꯃꯇꯝꯁꯨ ꯌꯧꯔꯕ ꯃꯥꯜꯂꯦ ꯊꯝꯃꯦꯀꯣ
ꯍꯣꯏ ꯍꯣꯏ
ꯍ